ꯑ ꯇꯥꯕ꯭ꯔꯣ
ꯑꯣ
ꯑꯁ ꯀꯃꯥꯏꯅ ꯇꯧꯒꯦ ꯍꯥꯏꯔꯒꯅꯦ
ꯑꯥ
ꯍꯧꯖꯤꯛꯀꯥꯟꯒꯤ ꯆꯤꯟꯖꯥꯛꯁꯤꯗꯤꯕ ꯆꯤꯟꯖꯥꯛꯁꯦ ꯌꯥꯝ ꯃꯔꯨ ꯑꯣꯏꯅꯦ
ꯑꯁ ꯑꯁ ꯑꯗꯨꯃ ꯊꯥꯕ ꯌꯥꯗ꯭ꯔꯕ ꯀꯩꯅꯤ ꯀꯥꯏꯝꯃꯥꯏ ꯍꯥꯏꯅꯤ
ꯑꯩꯈꯣꯏꯒꯤ ꯅꯨꯡꯇꯤꯒꯤ ꯑꯌꯨꯛꯀꯤ ꯅꯨꯡꯗꯥꯡꯒꯤ ꯆꯥꯔꯤꯕ ꯆꯤꯟꯖꯥꯛꯁꯤꯗ ꯑꯩꯈꯣꯏꯒꯤ ꯍꯧꯖꯤꯛ ꯃꯇꯝꯒꯤ ꯕꯖꯥꯔꯗ ꯌꯣꯜꯂꯤꯕ ꯄꯣꯠꯁꯤꯡꯁꯦ
ꯑꯁ ꯕꯖꯥꯗ ꯑꯣꯏꯕꯁꯤꯡꯁꯤꯗꯤ ꯌꯥꯗ꯭ꯔꯦ ꯂꯧꯈꯠꯄ
ꯀꯔꯤ ꯍꯤꯗꯥꯛ ꯍꯥꯞꯄꯤꯕꯅꯣ ꯍꯥꯏꯕꯁꯨ ꯃꯊꯣꯡ ꯃꯔꯝ ꯈꯪꯗꯦ ꯆ ꯄꯪꯁꯥ ꯆꯥꯕꯁꯨ ꯄꯨꯖꯥꯏ
ꯍꯣꯏ
ꯑꯗꯣ ꯑ ꯑꯩꯈꯣꯏ ꯕꯥꯒ ꯑꯩꯒꯗꯤ ꯆꯥꯛꯁꯦ ꯆꯥꯗꯕꯅꯦ ꯁꯂꯥꯞ ꯑꯣꯏꯅ ꯆꯥꯕꯅꯦꯕ ꯁꯂꯥꯗ ꯆꯥꯕꯁꯤꯗ ꯐꯕꯨꯗꯤ ꯐꯩ ꯑꯗꯨꯕꯨꯅꯦ ꯀꯤꯕ ꯑꯃꯁꯨ ꯌꯥꯎꯁꯜꯂꯛꯏꯅꯦꯃꯤ ꯀꯃꯥꯏꯅ ꯇꯧꯒꯦ ꯍꯥꯏꯔꯒ ꯑꯩꯈꯣꯏꯒꯤ ꯁꯂꯥꯀꯤ ꯃꯈꯨꯝ ꯑ ꯑꯩꯁꯦ ꯌꯨꯝꯗ ꯍꯤꯡꯒꯣꯜꯗ ꯄꯥꯟꯕ ꯑꯝꯇ ꯅꯠꯇꯦꯕ ꯍꯥꯟꯗꯤ ꯑꯩꯈꯣꯏꯅ ꯄꯥꯎꯗꯔ ꯀꯩꯅꯣꯝ ꯇꯥꯕꯗ ꯈꯥꯃꯩꯅ ꯑꯁꯤꯟꯕ ꯆꯥꯕꯗꯒꯤ ꯑ ꯗꯣꯛꯇꯔꯗ ꯈꯜꯂꯦꯅ ꯇꯧꯅꯕꯒꯤ ꯑꯃ ꯇꯧꯈꯤꯕꯗꯣ ꯑꯗꯨꯒꯤ ꯀꯤꯖꯕꯅꯁꯨ ꯂꯣꯏꯔꯦ ꯑꯗꯒꯤ ꯑꯩꯈꯣꯏꯒꯤ ꯁꯂꯥꯇꯨꯗ ꯈꯥꯃꯤꯟꯅꯁꯤ ꯁꯤꯃ ꯌꯥꯎꯋꯦꯕ
ꯍꯣꯢ
ꯁꯂꯥꯗꯁꯤꯗ ꯁꯦꯝꯃꯤꯁꯦ ꯊꯕꯤ ꯒꯖꯔ ꯈꯥꯃꯦꯟ ꯑꯁꯤꯟꯕ ꯀꯣꯕꯤ ꯍꯋꯥꯏ ꯆꯝꯐꯨꯗ ꯍꯋꯥꯏ ꯑꯣꯏꯁꯨ ꯍꯋꯥꯏ ꯁꯥꯡꯕꯤ ꯑꯣꯢꯔꯁꯨ ꯑꯗꯒꯤ ꯌꯦꯔꯨꯝ ꯑꯗꯨꯃꯥꯏꯅ ꯁꯦꯝꯕꯅꯦ ꯑꯗꯣ ꯅꯍꯥꯟꯗꯤ ꯈꯥꯃꯦꯟ ꯑꯁꯤꯟꯕꯒꯤ ꯋꯥꯊꯣꯛ ꯈꯔ ꯊꯣꯛꯄꯗꯨꯗ ꯆꯥꯕꯖꯦ ꯀꯤꯖꯕꯅ ꯑ ꯃꯇꯝ ꯑꯗꯨ ꯈꯔꯗꯤ ꯆꯥꯔꯨꯗ꯭ꯔꯕꯅꯦ ꯇꯧꯔꯤꯁꯦ
ꯑ
ꯑꯗꯨꯃꯥꯏꯅ ꯍꯥꯏꯗꯤ ꯃꯣꯏꯅ ꯄꯣꯠꯌꯥꯟꯗꯨ ꯌꯥꯟꯁꯤꯜꯂꯕꯅꯤꯅ ꯆꯥꯕꯗ ꯍꯛꯆꯥꯡꯗꯣ ꯁꯣꯛꯄ ꯐꯖꯅ ꯇꯧꯔꯛꯏꯕꯅꯦꯕ ꯅꯥꯕ ꯌꯦꯛ ꯄ ꯇꯧꯔꯛꯏꯁꯦ
ꯃꯥꯅꯦ ꯃꯥꯅꯦ
ꯑꯗꯨꯅ ꯆꯥꯕꯁꯨ ꯀꯤꯖꯔꯦ ꯍꯧꯖꯤꯛ ꯃꯇꯝꯁꯤꯗ
ꯎꯝ
ꯑꯗꯒꯤ ꯍꯛꯆꯥꯡ ꯐꯅꯕ ꯆꯥꯕ꯭ꯔꯕꯨ ꯍꯛꯆꯥꯡ ꯍꯛꯆꯥꯡ ꯍꯥꯠꯇꯣꯛꯄꯒꯤ ꯆꯥꯕ ꯃꯥꯟꯖꯜꯂꯛꯇꯧꯔꯛꯦꯕ ꯍꯧꯖꯤꯛ ꯃꯇꯝꯒꯤ ꯑꯩꯈꯣꯏꯅ ꯉꯝꯖ ꯗꯅ ꯌꯨꯝꯗ ꯊꯥꯔꯒ ꯈꯨꯗꯤꯡꯃꯛꯁꯤꯡꯁꯦ ꯆꯥꯕ ꯑꯣꯏꯔꯕꯨꯗꯤ ꯈ꯭ꯋꯥꯏꯗꯒꯤ ꯍꯦꯟꯅ ꯐꯔꯦꯀꯣ
ꯑꯥ
ꯑꯗꯨ ꯅꯠꯇꯕꯤ ꯂꯩꯔ ꯆꯥꯕꯁꯤꯗꯤ ꯑꯁ ꯈꯪꯗꯦꯅꯤ
ꯑꯁꯦꯡꯕꯒꯤꯗꯤꯀꯣ ꯑꯩꯈꯣꯏ ꯍꯤꯡꯒꯣꯜꯗ ꯂꯩꯖ ꯇꯥꯔꯗꯤ ꯑꯁ ꯂꯣꯏꯅ ꯊꯥꯔꯦꯗꯅꯀꯣ ꯏꯁꯥꯅ ꯀ ꯄꯨꯊꯣꯛꯆꯔꯦꯗꯅ ꯑꯗꯨꯒ ꯍꯧꯖꯤꯛ ꯇꯝꯒꯤ ꯇꯤꯜꯍꯥ ꯍꯤꯗꯥꯛ ꯍꯥꯏꯗꯤ ꯈꯨꯠꯁꯦꯝꯒꯤ ꯃꯄꯣꯠ ꯃꯆꯩꯁꯤꯡꯗꯣ ꯑꯃꯠꯇ ꯍꯥꯞꯇꯕꯤꯗ ꯑꯩꯈꯣꯏꯒꯤ ꯏꯁꯥꯅ ꯁꯦꯝꯖꯕ ꯅꯦꯆꯔꯦꯜꯒꯤ ꯍꯥꯔ ꯂꯩꯗꯅ ꯇꯤꯟꯊ꯭ꯔꯣꯛ ꯔꯁꯟ ꯊꯤꯅꯒ ꯁꯦꯝꯕꯗꯣ ꯑꯗꯨꯝꯕꯁꯦ ꯍꯥꯞꯄꯦꯗꯅ ꯑꯗꯨꯃꯥꯏꯅ ꯇꯧꯔꯒ ꯆꯦ ꯑꯃ ꯆꯥꯕꯅꯕ ꯐꯔꯕꯝꯅꯤꯅ ꯑꯁ ꯏꯟꯖꯥꯡ ꯅꯥꯄꯤ ꯅꯗ꯭ꯔꯦ ꯍꯧꯖꯤꯛꯇꯤ ꯁꯥ ꯉꯥꯅ ꯂꯣꯏꯅ ꯂꯣꯏꯅ ꯍꯥꯏꯗꯤ ꯍꯤꯗꯥꯛꯁꯦ ꯊꯥꯅꯔꯦꯕ
ꯑꯗꯨꯅꯦ ꯑꯗꯣ ꯑꯩꯈꯣꯏꯅ ꯊꯥꯂꯝꯁꯦꯀꯣ ꯂꯩꯖꯔꯝꯃꯗꯤꯅꯦ ꯅꯨꯡꯉꯥꯏꯒꯗꯕꯅꯦ ꯍꯥꯏꯕ ꯑꯗꯒꯤ ꯊꯕꯤꯒꯁꯦ ꯍꯥꯏꯕ꯭ꯔꯤꯠꯀꯤꯒꯗꯨꯅ ꯄꯥꯜꯂꯤꯕ ꯃꯌꯥꯝꯁꯤꯗꯤ ꯍꯦꯛꯇ ꯇꯦꯛꯊꯉꯩ ꯄꯥꯜꯂꯃꯦ
ꯄꯥꯟꯕꯅꯦ ꯑꯗꯨ ꯐꯖꯅ
ꯑꯗꯒꯤ ꯒꯖꯔꯒꯗꯣ ꯃꯇꯝ ꯅꯥꯏꯗꯦ ꯍꯥꯏꯕ ꯑꯗꯨꯝ ꯍꯨꯟꯕꯨ ꯍꯨꯜꯂꯗꯤ ꯑꯗꯩ ꯏꯁꯤꯡ ꯐꯖꯅ ꯆꯥꯏꯕꯤꯔꯗꯤ ꯍꯦꯛꯇ ꯃꯔꯨ ꯀꯥꯏꯌꯦꯕ
ꯍꯣꯏ
ꯑꯗꯒꯤ ꯈꯥꯃꯦꯟ ꯑꯁꯤꯟꯕ ꯍꯥꯏꯗꯨꯁꯨ ꯑꯗꯨꯝ ꯌꯨꯝꯗ ꯄꯪꯊꯥꯇ ꯊꯥꯕ ꯌꯥꯕ ꯄꯣꯠꯅꯦꯕ ꯄꯪꯄꯥꯟ ꯄꯥꯟꯖꯕ ꯄꯣꯠꯅꯦꯕ ꯃꯥꯒꯤꯕꯨ ꯈꯔ ꯆꯥꯎꯈꯠꯂꯛꯄ ꯃꯇꯝꯗꯨꯗ ꯆꯩ ꯌꯦꯡꯕꯤꯔꯒ ꯈꯔ ꯈꯔ ꯁꯥꯕꯤꯕ ꯍꯥꯏꯗꯤ ꯃꯈꯥꯗ ꯍꯣꯏ ꯇꯥꯗꯅꯕꯀꯣ ꯑꯗꯨꯃꯥꯏꯅ ꯇꯧꯔ ꯑꯗꯨꯝ ꯐꯖꯩ ꯑꯗꯩ ꯀꯣꯕꯤ ꯍꯥꯏꯗꯨꯁꯨ ꯏꯄꯥꯟ ꯇ ꯄꯥꯟꯕ ꯄꯣꯠꯅꯦꯕ ꯏꯁꯤꯡꯁꯤꯡ ꯄꯇꯥ ꯅ ꯀꯥꯞ ꯄꯤꯔꯒꯗꯤ ꯐꯨꯟꯒꯁꯦ ꯍꯦꯛꯇ ꯐꯖꯪ ꯀꯥꯏꯑꯕ ꯃꯤ ꯑꯩꯈꯣꯏꯒꯤ ꯏꯃꯥꯟꯅꯕꯤꯁꯤꯡꯒꯤ ꯃꯣꯏ ꯌꯨꯝꯗꯒ ꯊꯥꯅꯔꯤꯕꯗꯣ ꯑꯩꯈꯣꯏꯅ ꯎꯕꯗ
ꯑꯥ
ꯂꯝ ꯂꯩꯇꯕꯗꯤ ꯆꯥꯛꯇꯤ ꯆꯥꯛꯈ꯭ꯔꯦꯗ
ꯍꯣꯏ ꯑꯁ ꯌꯥꯝ ꯃꯥꯡꯖꯩꯗ ꯃꯥꯡꯖꯕ ꯍꯥꯏꯕꯨ
ꯑ ꯑꯗ ꯑꯩꯈꯣꯏꯒꯤ ꯁꯂꯥꯗꯁꯤꯁꯨꯅꯦ ꯆꯥꯗꯕ ꯌꯥꯗꯕ ꯎꯝ ꯃꯔꯝꯗꯤ ꯑꯩꯈꯣꯏ ꯏꯕꯥꯗꯣ ꯗꯥꯏꯕꯤꯇꯤꯁ ꯂꯩꯕ ꯑꯗꯨꯅ ꯀꯥꯔꯕꯣꯍꯥꯏꯗ꯭ꯔꯦꯠ ꯌꯥꯝ ꯋꯥꯡꯕ ꯑꯗꯣ ꯆꯥꯎꯥꯕ ꯌꯥ ꯑꯗꯨ ꯑꯩꯗꯤ ꯁꯨꯒꯔꯁꯦ ꯍꯦꯛꯇ ꯋꯥꯡꯈꯠꯄ ꯍꯥꯏꯇꯥꯔꯦ ꯆꯥꯛ ꯆꯥꯕꯁꯤꯗ ꯑꯗꯨꯅ ꯀꯔꯤꯅ ꯐꯩꯅꯣ ꯀꯩꯅ ꯐꯩꯅꯣ ꯆꯥꯗꯕꯁꯨ ꯍꯤꯡꯕꯅꯤꯅ ꯆꯥꯗꯕꯁꯨ ꯌꯥꯗꯕꯅꯤ ꯅꯤꯅ ꯀꯩꯅꯣ ꯐꯔꯤ ꯅꯣꯏ ꯑꯗꯨꯝ ꯊꯤꯔꯛꯄꯗꯣ ꯑꯦ ꯁꯂꯥꯗꯁꯤꯅ ꯐꯔꯅ ꯆꯂ ꯆꯥꯔꯒꯗꯤ ꯍꯛꯆꯥꯡꯁꯦ ꯌꯥꯡꯏꯤ ꯅꯨꯡꯉꯥꯏ ꯑꯗꯒꯤ ꯐꯦꯠꯀꯤ ꯁꯔꯨꯛꯇꯣ ꯂꯣꯏꯅ ꯌꯥꯎꯗ꯭ꯔꯦꯗꯅ ꯊꯥꯎ ꯑꯃ ꯀꯩ ꯑꯃ ꯆꯥꯗ꯭ꯔꯕꯅꯤꯅ
ꯑꯩ ꯉꯝꯅꯤꯉꯩ ꯆꯥꯎ ꯍꯥꯏꯕꯅꯦ ꯗꯣꯛꯇꯔꯁꯤꯡꯅ
ꯑꯁ ꯑꯗꯨꯕꯨꯅꯦ ꯆꯥꯅꯤꯡꯉꯤꯅꯦ ꯑꯗꯨꯕꯨꯅꯦ ꯍꯧꯖꯤꯛ ꯑꯣꯏꯔꯤꯕ ꯐꯤꯕꯝꯁꯤꯗꯅꯦ ꯀꯤꯕ ꯑꯃ ꯌꯥꯎꯁꯜꯂꯛꯑꯦ ꯀꯔꯤꯅ ꯐꯗꯣꯏꯅꯣ ꯒ꯭ꯌꯥꯟ ꯇꯥꯥꯁꯜꯂꯛꯇꯦ ꯆꯥꯛꯇ ꯑꯃꯨꯛ ꯍꯟꯖꯤꯟꯕꯅ ꯐꯔꯗꯣꯏꯔꯥ ꯈꯪꯗꯦ
ꯑꯗꯨꯕꯨꯗꯤ ꯌꯥꯝ ꯆꯨꯝꯕ ꯍꯧꯖꯤꯛ ꯃꯇꯝꯁꯦ ꯇꯧꯔꯤꯁꯦ ꯑꯩꯈꯣꯏꯅ ꯌꯦꯡꯉ ꯊꯥꯏꯅꯗꯤ ꯉꯥ ꯆ ꯆꯥꯕꯁꯦ ꯉꯥꯒꯤ ꯃꯍꯥꯎꯁꯦ ꯍꯧꯖꯤꯛꯀꯤ ꯍꯧꯖꯤꯛ ꯃꯇꯝꯒꯤ ꯉꯥ ꯃꯍꯥꯎꯁꯦ ꯌꯥꯝ ꯈꯦꯠꯅꯕꯅꯤ ꯑꯩꯈꯣꯏꯅ ꯊꯥꯏꯅ ꯆꯥꯔꯛꯄ ꯄꯗꯤ ꯍꯥꯏꯗꯤ ꯊꯣꯡꯕꯗ ꯃꯄꯣꯛ ꯀꯥꯏꯗꯕꯤꯗ ꯎꯏ ꯎꯏ ꯂꯥꯎꯅ ꯌꯥꯝ ꯍꯥꯎꯕꯅꯦ ꯍꯧꯖꯤꯛ ꯀꯥꯉ ꯉꯥꯁꯦ ꯆꯠ ꯆꯕꯤꯠ ꯂꯥꯎꯔꯒ ꯀꯩꯅꯣꯃ ꯏꯇꯧ ꯇꯧꯕꯅꯦ
ꯎꯝ ꯑꯣ ꯍꯥꯟꯅꯅ ꯑꯩꯈꯣꯏꯒꯤ ꯈꯣꯡꯕꯥꯟꯗ ꯂꯩꯕ ꯄꯨꯈ꯭ꯔꯤꯗ ꯂꯩꯕ ꯆꯤꯟꯖꯥꯛ ꯄꯤꯖꯗꯕ ꯎ ꯑꯗꯨꯝ ꯄꯤ ꯈꯔ ꯆꯥꯕ ꯑꯗꯨꯃꯥꯏꯅ ꯇꯧꯕꯅꯤꯅꯁ ꯁꯥꯥꯁꯦ ꯆꯥꯛ ꯆꯥꯛ ꯂꯥꯎꯕ ꯍꯥꯏ ꯇꯥꯔꯦ
ꯑꯣ
ꯍꯧꯖꯤꯛꯇꯤ ꯑꯩꯈꯣꯏꯅ ꯆꯥꯔꯤ ꯉꯥꯁꯤꯁꯨ ꯌꯦꯡꯉꯣ ꯃꯣꯏꯅ ꯁꯦꯟꯗꯣꯡ ꯐꯪꯅꯕꯅꯦ ꯍꯦꯟꯅ ꯃꯆꯤꯟꯖꯥꯛꯁꯤꯗ ꯄ ꯌꯥꯅꯤꯖꯅꯤꯁꯤ ꯁꯤꯗ ꯄꯤꯖꯔꯦ ꯑꯗꯒꯤꯗꯤ ꯊꯥ ꯇꯔꯨꯛꯇ ꯆꯥꯎꯕꯤ ꯉꯥ ꯑꯃꯅ ꯃꯄꯨꯡ ꯐꯥꯔꯛꯄꯗ ꯆꯍꯤ ꯑꯃ ꯑꯃ ꯑꯅꯤ ꯑꯃ ꯄꯨꯔꯥ ꯃꯄꯤ ꯐꯥꯔꯛꯄꯗ ꯆꯪꯕꯗꯣ ꯊꯥ ꯑꯅꯤ ꯑꯍꯨꯝ ꯄꯨꯡ ꯃꯔꯤ ꯃꯉꯥꯁꯤꯗ ꯆꯥꯎꯍꯜꯂꯕꯅꯤꯅ ꯆꯥꯎꯍꯜꯂꯩꯗꯣ ꯑꯔꯦꯝꯕ ꯅꯠꯇꯦꯕ ꯀꯦꯃꯤꯀꯦꯜ ꯉꯥꯛꯇꯅꯦꯕ
ꯎꯝ
ꯑꯁ ꯉꯍꯥꯟꯗꯤꯅꯦ ꯀꯃꯥꯏꯅ ꯇꯧꯒꯦ ꯑꯗꯨꯒ ꯉꯥ ꯑꯩꯈꯣꯏꯒꯤ ꯍꯧꯖꯤꯛꯀꯥꯟꯒꯤ ꯑꯃ ꯀꯔꯤ ꯎꯀꯥꯕꯤ ꯍꯥꯏꯕ꯭ꯔꯤꯠ ꯍꯥꯏꯅ ꯑꯃ ꯊꯣꯛꯄꯗꯣ
ꯑꯥ
ꯑꯗꯨꯗꯣ ꯃꯣꯏꯒꯤ ꯐꯥꯔꯝ ꯇꯧꯕꯒꯤ ꯑꯆꯧ ꯑꯆꯧꯕ ꯐꯥꯏ ꯌꯣꯅꯄꯥ ꯄꯥꯝꯕ꯭ꯔꯅ ꯍꯪꯉꯛꯄꯗꯨꯗ ꯑꯦ ꯀꯃꯥꯏꯅ ꯆꯧꯖꯥ ꯃꯤꯅꯗꯤ ꯍꯥꯎꯋꯤ ꯍꯥꯎꯋꯅ ꯍꯥꯏꯅꯩ ꯑꯝꯇ ꯆꯥꯔ ꯌꯦꯡꯁꯤ ꯑꯩꯈꯣꯏꯁꯨ ꯑꯣꯏꯅ ꯂꯧꯕꯅꯦ
ꯑꯥ
ꯑꯗꯨꯒꯗꯤꯅꯦ ꯑꯁ ꯀꯩꯅꯣꯅꯦꯍꯦ ꯃꯕꯨꯛꯀꯁꯦ ꯄꯦꯛ ꯄꯦꯛ ꯊꯜꯂꯗꯅ ꯌꯦꯡꯕꯗ ꯀꯌꯥ ꯅꯨꯡꯉꯥꯏꯔꯦ ꯀꯌꯥ ꯐꯖꯔꯦ ꯑꯗꯨꯒ ꯐꯖꯅ ꯁꯦꯝꯃꯦ ꯐꯖꯅ ꯃꯀꯨꯒꯁꯦ ꯈꯣꯛꯇꯣꯏꯦ ꯉꯥꯒꯤ ꯃꯀꯨꯒꯁꯦ ꯈꯦꯠꯇꯣꯏꯦ ꯑꯗꯨꯒ ꯑꯩꯈꯣꯏꯒꯤ ꯉꯥ ꯑꯗꯨꯒꯨꯝꯕꯗꯤ ꯉꯥ ꯃꯆꯥꯅꯤꯅ ꯃꯕꯨꯛꯀꯨꯝꯕꯗꯤ ꯂꯧꯊꯣꯛꯅꯗꯦꯗꯅ
ꯑ ꯍꯣꯏ
ꯑꯗꯨꯒ ꯑꯗꯨꯗꯒꯤ ꯃꯕꯨꯛꯇꯨꯁꯨ ꯍꯨꯏꯇ꯭ꯔꯤꯃꯨꯛ ꯀꯪꯉꯕꯅꯤꯅ ꯃꯔꯨꯝ ꯑꯣꯏꯔ ꯃꯥꯜꯂ ꯑꯔꯦꯅ ꯃꯕꯨ ꯇꯤ ꯎꯝ ꯀꯣꯊꯣꯛꯇ꯭ꯔꯦꯕ ꯑꯗꯨꯒꯅꯦ ꯈꯦꯠꯇꯃ ꯈꯦꯠꯇꯣꯛꯒ ꯇꯥꯎꯔꯦ
ꯑꯥ
ꯇꯥꯎꯕ ꯂꯣꯏꯔꯒ ꯄꯨꯈꯝꯗ ꯍꯥꯞꯄꯦ ꯆꯥꯛꯂꯨꯛꯁꯤꯗ ꯑꯗꯨꯒ ꯆꯥꯕ ꯦ ꯃꯌꯥꯡꯡꯂꯅ ꯁꯛ ꯇꯒꯤ ꯆꯥꯕ ꯑꯗꯨꯅ ꯃꯥꯕꯨꯛꯁꯦ ꯃꯥꯔ ꯄꯦꯛ ꯊꯜꯂꯦ ꯆꯥꯕ ꯍꯥꯎꯔꯅꯤꯅ ꯍꯥꯡꯗꯣꯛꯑꯀꯥꯟꯗꯗꯤꯅꯦ ꯀꯔꯤꯅꯣ ꯑꯗꯨꯗꯤ ꯌꯥꯎꯔꯝꯃꯤꯗꯨꯕꯨ ꯃꯤ ꯉꯥꯛꯇ ꯃꯊꯤꯗꯨꯁꯨꯅꯦ ꯑꯩꯈꯣꯏꯒꯤ ꯃꯣꯏꯒꯤ ꯃꯣꯏꯅ ꯃꯆꯤꯟꯖꯥꯛꯇꯣ ꯄꯤꯖꯔ ꯊꯥꯛꯑꯕꯅꯤꯅ ꯃꯆꯤꯟ ꯆꯒ ꯇꯣ ꯃꯣꯏꯒꯤ ꯃꯆꯤꯟꯖꯥꯛꯇꯣ ꯎꯝ ꯀꯩꯅꯣꯒꯤ ꯌꯦꯂꯣꯒ ꯆꯨ ꯑꯣꯏꯔꯤꯕ ꯌꯦꯂꯣ ꯍ ꯗꯕꯗꯨꯣ ꯑꯗꯨꯗꯤ ꯃꯔꯨꯝꯒ ꯃꯥꯜꯂꯣꯏ ꯗ꯭ꯔꯕ ꯑꯗꯨꯗꯤ ꯀꯩꯅ ꯁꯤꯕꯨ ꯕꯦꯔꯦ ꯕꯦꯔꯦꯁꯨ ꯄꯦꯜꯂꯤ ꯁꯤꯕꯨ ꯀꯣ ꯃꯅꯝ ꯑꯃꯁꯨ ꯅꯝꯃꯤ ꯅꯝꯊꯤꯕ ꯍꯥꯏꯗꯤ ꯃꯥꯒꯤ ꯃꯆꯤꯟꯖꯥꯛꯇꯨꯒꯤ ꯃꯅꯝ ꯚꯤꯇꯥꯃꯤꯟ ꯃꯅꯝꯂ ꯀꯔꯤꯅꯣꯃ ꯂꯩꯌꯦꯕ ꯃꯅꯃꯃ ꯁꯤꯗꯤ ꯃꯔꯨꯝ ꯅꯠꯇꯦ ꯃꯊꯤꯅꯦ ꯑꯁ ꯀꯔꯤꯅꯣ ꯆꯥꯛꯇꯨꯗ ꯌꯦꯡꯉꯣꯅꯦ ꯑꯗꯨꯕꯨ ꯍꯧꯅꯔꯤꯕ꯭ꯔꯥ ꯍꯥꯏꯕꯅꯤ ꯗ ꯃꯣꯏꯅ ꯌꯦꯡꯉꯣ ꯉꯥꯗꯨꯣ ꯊꯨꯅ ꯆꯥꯎꯅꯕꯅꯦꯅ ꯃꯆꯤꯟꯖꯥꯛꯇꯣ ꯄꯤꯖꯔꯕꯅꯤꯅ ꯑꯩꯈꯣꯏꯗꯤ ꯃꯕꯨꯣꯛꯇ ꯍꯨꯏ ꯆ ꯎ ꯀꯪꯉꯝꯅꯤ ꯃꯔꯔꯣ ꯃꯥꯟꯗꯅ ꯆꯥꯒꯦ ꯇꯧꯔꯨꯔꯒ ꯌꯥ ꯌꯧꯗ꯭ꯔꯤꯉꯩꯗ ꯃꯅꯝꯗꯣ ꯅꯝꯊꯤ ꯃꯅꯅ ꯌꯦꯡꯉꯨꯔꯀꯥꯟꯗꯗꯤ ꯃꯊꯤ ꯑꯣꯏꯔ ꯂꯩꯔꯝꯃꯤꯅꯦ ꯍꯥꯏꯕ
ꯑꯗꯨꯗꯤ ꯉꯥꯗꯣ ꯑꯝꯇ ꯆꯥꯕ ꯌꯥꯗ꯭ꯔꯕ
ꯑꯗꯨꯗꯤ ꯉꯥꯗꯣ ꯃꯅꯝꯗꯣ ꯂꯣꯏ ꯅꯝꯊꯤꯔꯦ ꯍꯥꯏꯗꯤ ꯃꯌꯥꯡꯂꯦꯟꯒꯤ ꯖꯒꯥꯗꯣꯝꯗꯤ ꯆꯥꯔꯦꯗ ꯆꯥꯕ ꯌꯥꯏꯌꯦꯀꯣ ꯑꯗꯨꯒ ꯍꯥꯏꯗꯤ ꯃꯥꯒꯤ ꯑ ꯃꯥꯒꯤ ꯂꯤꯞꯁ ꯍꯥꯏꯗꯣꯏꯔꯥ ꯃꯔꯨꯒ ꯌꯥꯎꯕꯗꯣ ꯑꯩꯈꯣꯏ ꯂꯤꯞꯁꯀꯤ ꯇꯥꯏꯞꯇ ꯇꯧꯕꯗꯣ ꯑꯗꯨꯋꯥꯏꯗꯨꯗꯤ ꯑꯩ ꯅ ꯁꯤꯤꯔꯤꯦꯗꯅ
ꯑꯁ ꯑꯗꯨꯗꯤ ꯐꯖꯌꯥꯝ ꯃꯥꯡꯉꯝꯝꯕꯅꯤ
ꯃꯥꯡꯉꯦꯅꯦꯃꯤ ꯅꯪꯕꯨ
ꯑꯁ ꯍꯧꯖꯤꯛꯀꯥꯟꯗꯤ ꯑꯗꯨꯃꯥꯏꯅ ꯑꯗꯨꯅꯦ ꯉꯥꯁꯦꯀꯣ ꯌꯦꯡꯕꯗ ꯌꯥꯝ ꯐꯖꯕ ꯉꯥ ꯂꯧꯔꯒ ꯑꯗꯨꯃꯏꯅ ꯍꯦꯛꯇ ꯁꯣꯏꯔꯝꯕ ꯑꯗꯨꯅ ꯂꯧꯕꯅꯤ ꯂꯧꯗꯦ ꯉꯥꯁꯦ ꯈꯔ ꯄꯤꯛꯇꯛ ꯆꯦꯡꯇꯛꯄ ꯂꯤꯛꯇꯛ ꯇꯧꯕ ꯃꯥꯟꯕ ꯉꯥꯁꯦ ꯁꯤ ꯂꯧꯕꯅ ꯐꯔꯦꯕ
ꯑꯃꯨꯛ ꯍꯟꯅ ꯆꯁꯦ ꯌꯥꯗ꯭ꯔꯦ ꯍꯣꯏ ꯏꯃꯪꯗꯤ ꯀꯔꯦ ꯍꯥꯎ ꯀꯏꯅ ꯑꯗꯨ ꯄꯨꯡꯈꯤ ꯌꯦꯦꯛꯈꯤꯔꯦ ꯑꯍꯥꯟꯕ ꯆꯥꯕꯗ ꯑꯗꯨꯝ ꯆꯇ꯭ꯔꯦ ꯂꯧꯧꯗ꯭ꯔꯦ ꯈꯪꯗꯦ ꯃꯣꯏꯅꯗꯤ ꯀꯃꯥꯏꯅ ꯆꯥꯕꯅꯣ ꯃꯣꯏꯅꯗꯤ ꯃꯊꯤꯕꯣꯡ ꯃꯦ ꯍꯣ ꯆꯥꯕꯣꯏꯗꯤ ꯈꯔ ꯐꯅꯤꯀꯣ
ꯑꯥ
ꯑꯁ ꯑꯩꯈꯣꯏꯗꯤ ꯑꯍꯥꯟꯕ ꯑꯣꯏ ꯈꯪꯗꯕꯅꯤꯅ ꯃꯄꯣꯛ ꯃꯔꯣꯟ ꯄꯨꯔꯤꯕꯅꯤ ꯀꯥꯏꯅ ꯇꯧꯔꯒ
ꯑꯗꯨꯅꯤ ꯍꯧꯖꯤꯛꯀꯥꯟꯗꯤ ꯆꯥꯕꯁꯦ ꯆꯤꯟꯖꯥꯛꯁꯦ ꯌꯥꯝ ꯃꯔꯨ ꯑꯣꯏ ꯌꯥꯝ ꯆꯦꯛꯁꯤꯟꯗꯕ ꯌꯥꯗꯦꯕ
ꯎꯝ ꯆꯤꯟꯖꯥꯛꯁꯤꯗꯒꯤꯅꯤ ꯑꯩꯈꯣꯏꯒꯤ ꯄꯥꯒꯜ ꯍꯥꯏ ꯑꯩꯈꯣꯏꯅ ꯅꯣꯡꯃ ꯑꯌꯨꯛꯁꯤꯗ ꯆꯥꯔꯅꯤ ꯑꯗꯨꯗꯒꯤ ꯐꯪꯉꯛꯄ ꯆꯤꯟꯖꯥꯛꯇꯨꯗꯒꯤ ꯑꯩꯈꯣꯏ ꯆꯥꯥꯁꯟꯈ꯭ꯔ ꯃꯇꯨꯡ ꯃꯥꯥꯏ ꯃꯥꯒꯤ
ꯃ
ꯆꯥꯁꯤꯟꯈꯤꯕꯗꯨꯒꯤ ꯃꯇꯨꯡ ꯏꯟꯅ ꯏꯅꯔꯖꯤ ꯐꯪꯉꯤꯕꯅꯤ ꯍꯥꯏ ꯍꯛꯆꯥꯡꯗ ꯄꯥꯡꯒꯜ ꯐꯪꯕꯗꯨꯅ ꯅꯣꯡꯃꯒꯤ ꯒꯤ ꯂꯦꯡ ꯈꯣꯠꯄ ꯂꯣꯏꯅ ꯉꯝꯃꯤꯕꯅꯤ
ꯃꯥꯅ ꯃꯥꯜ
ꯑꯗꯨ ꯐꯠꯇꯕ ꯆꯤꯟꯖꯥꯛ ꯆꯥꯔꯒꯗꯤ ꯍꯛꯆꯥꯡꯁꯦ ꯐꯔꯣꯏꯗꯣꯔꯤꯕꯅꯤ ꯊꯕꯛ ꯑꯝꯇ ꯇꯧꯕ ꯉꯝꯃꯣꯏꯗꯣꯣꯏꯔꯤꯕꯅꯤ ꯑꯗꯨꯅ ꯆꯤꯟꯖꯥꯛꯁꯦ ꯌꯥꯝꯅ ꯃꯔꯨ ꯑꯣꯏ ꯍꯥꯎꯋꯤ ꯀꯥꯏꯅ ꯄꯪꯆꯥ ꯆꯥꯕ ꯌꯥꯕ ꯅꯠꯇꯦ ꯃꯊꯣꯡ ꯃꯔꯥꯡ ꯈꯪꯗꯅ
ꯌꯥꯕ ꯅꯠꯇꯗ
ꯃꯥꯡꯗꯣꯔꯤꯕꯅꯤ ꯄꯩꯁꯥ ꯃꯥꯡꯕꯗꯨꯗꯤ ꯍꯥꯏꯌꯦ ꯈꯔ ꯐꯔꯦꯅꯦ ꯑꯗꯒꯤ ꯄꯣꯏꯖꯟꯣꯏ ꯐꯖꯟ ꯑꯣꯏꯗꯅ ꯅꯥ ꯌꯦꯛꯇꯅ ꯗꯣꯛꯇꯔꯗ ꯄꯨꯈꯠꯂꯣ ꯍꯛꯆꯥꯡꯗ ꯁꯣꯛ ꯏꯕꯅꯦꯕ
ꯍꯣꯏ
ꯑꯗꯨꯅꯅꯦ ꯆꯤꯟꯖꯥꯛꯇ ꯄꯣꯏꯌꯥꯟ ꯌꯥꯟꯕꯅꯅꯦ ꯐꯨꯗ ꯄꯣꯏꯖꯟ ꯌꯥꯝꯅ ꯊꯣꯛꯇꯅ ꯑꯉꯥꯡꯁꯤꯡ ꯍꯣꯁꯄꯤꯇꯥꯜꯗ ꯄꯨꯈꯠꯅꯕ ꯌꯥꯝ ꯑꯩꯈꯣꯏꯅ ꯇꯥꯔꯤꯕ ꯄꯥꯎꯁꯤꯡꯁꯦ
ꯑꯣ
ꯑꯐꯕ ꯆꯤꯟꯖꯥꯛ ꯆꯥꯕ ꯇꯥꯔꯗꯤ ꯑꯗꯨꯒꯨꯝꯕꯗꯣ ꯑꯝꯇ ꯊꯣꯛꯑꯣꯏꯕ ꯇꯥꯁꯨ ꯇꯥꯔꯣꯏꯕ
ꯑꯥ
ꯑꯩꯅ ꯈꯪꯍꯟꯅꯤꯡꯕꯗꯤ ꯃꯤ ꯃꯌꯥꯝꯁꯦ ꯍꯥꯏꯗꯤ ꯐꯥꯔꯝ ꯇꯧꯔꯤꯕ ꯃꯤꯁꯤꯡꯁꯦ ꯑꯩꯈꯣꯏꯒꯤ ꯁꯦꯟꯗꯣꯡꯗꯨ ꯈꯛꯇꯪ ꯎꯗꯕ
ꯎꯝ
ꯑꯦ ꯑꯩꯈꯣꯏꯅ ꯌꯣꯜꯂꯤꯕꯁꯦ ꯍꯥꯢꯗꯤ ꯃꯤꯁꯤꯡꯁꯦ ꯑꯗꯨꯅ ꯂꯩꯗꯣꯏꯅꯦ ꯃꯤꯁꯤꯡꯗꯣ ꯅꯥꯔꯗꯤ ꯃꯩ ꯄꯣꯠ ꯆꯩ ꯆꯩꯁꯤꯡꯁꯤꯡꯊꯣꯛ ꯀꯗꯥꯗ ꯂꯩꯕꯤꯅꯤꯅ
ꯃꯥꯅꯦ ꯃꯥꯅꯦ
ꯑꯗꯨꯅ ꯃꯤꯒꯤꯁꯨ ꯈꯜꯂ ꯈꯜꯂꯒ ꯑꯩꯈꯣꯏꯁꯨ ꯍꯤꯡꯗꯕ ꯃꯣꯏꯁꯨ ꯎꯝ ꯐꯥꯝ ꯑꯃ ꯇꯧꯅꯤꯅ ꯍꯤꯡꯗ ꯌꯥꯗꯕꯅꯤꯅ ꯃꯣꯏꯒꯤꯁꯨ ꯇꯧꯐꯝ ꯊꯣꯛꯄ ꯑꯩꯈꯣꯏꯒꯤ ꯈꯨꯠꯁꯦꯝ ꯒꯤ ꯍꯛꯆꯥꯡ ꯁꯣꯛꯇꯕꯁꯤꯡꯁꯦ ꯍꯥꯞꯄꯦꯔꯒ ꯇꯧꯕ ꯇꯥꯔꯗꯤ ꯃꯣꯏꯁꯨ ꯃꯇꯝ ꯀꯨꯏꯅ ꯐꯥꯝ ꯇꯧꯕ ꯉꯝꯅꯤ ꯆꯥꯔꯤꯕ ꯃꯤꯁꯤꯡꯁꯨ ꯍꯛꯆꯥꯡ ꯄꯥꯖꯤ
ꯃꯥꯅꯦ
ꯅꯠꯇ ꯇꯥꯔꯒꯗꯤ ꯑꯩꯈꯣꯏ ꯄꯨꯟꯅ ꯃꯥꯡꯃꯤꯟꯅꯒꯅꯤꯕ ꯑꯗꯨꯅ ꯆ ꯈ ꯇ ꯈꯟꯕꯖꯦ ꯐꯠꯇꯦ ꯃꯤꯒꯤ ꯃꯤ ꯃꯤꯒꯤꯁꯨ ꯈꯔ ꯈꯟꯒꯗꯕꯅꯤ
ꯍꯣꯏ